ꯇꯥꯕ꯭ꯔꯣ ꯇꯥꯕ꯭ꯔꯣ? ꯎꯝ ꯐꯖꯅ ꯇꯥꯕ꯭ꯔꯣ ꯍꯣꯏ ꯐꯖꯅ ꯇꯥꯏꯌꯦ꯫
ꯍꯣꯏ ꯑꯩꯁꯨ ꯐꯖꯅ ꯇꯥꯏꯌꯦ꯫
ꯀꯨꯏꯔꯦꯀꯣ ꯑꯈꯣꯏꯅ ꯂꯣ ꯀꯔꯤꯁꯨ ꯇꯣꯗꯦ ꯑꯗꯨꯝ ꯕꯦꯠꯇꯜ ꯂꯩꯌꯦ ꯅꯪꯗꯤ?
ꯑꯩꯗꯤ ꯍꯨꯖꯤꯛ ꯔꯨꯝꯗ ꯐꯝꯔꯁꯨ ꯌꯥꯝꯅ ꯁꯥꯏ ꯑꯗꯨꯅꯦ ꯃꯄꯜꯗ ꯊꯣꯛꯂꯛ ꯍꯧꯖꯤꯛꯇꯣ ꯃꯄꯜꯗ ꯈꯔ ꯆꯤꯔꯎꯑꯦ ꯑꯗꯨꯅ ꯃꯄꯥꯟꯗ ꯊꯣꯛꯂꯒ ꯑꯗꯨꯝꯕꯅ ꯂꯩꯌꯦ꯫
ꯑꯣ ꯑꯗꯨꯗꯤ ꯐꯔꯦꯗ꯫
ꯌꯥꯝ ꯁꯥꯕ꯭ꯔꯣ ꯑꯗꯨꯗ꯫
ꯍꯣꯏ ꯁꯔꯦ ꯁꯥꯏꯌꯦ ꯑꯗꯨꯔꯁꯨ ꯉꯁꯤꯗꯣ ꯈꯔ ꯐꯩ ꯑꯗꯨ ꯅꯣꯡ ꯆꯨꯌꯦꯀꯣ? ꯃꯐꯝꯗꯣ ꯑꯗꯨꯅ ꯈꯔ ꯐꯩꯌꯦ ꯉꯁꯤꯗꯣ꯫
ꯍꯣ꯫
ꯑꯗꯨ ꯑꯣꯏꯔꯁꯨ ꯔꯨꯝꯗ ꯐꯝꯗꯤ ꯌꯥꯝꯅ ꯍꯣꯠ ꯇꯧꯋꯦ ꯑꯗꯨꯅꯦ ꯑꯁꯤꯗ ꯂꯥꯛꯑꯦ꯫
ꯑꯣ꯫
ꯎꯝ꯫
ꯍꯥ ꯑꯗꯨꯗꯤ
ꯎꯝ
ꯀꯔꯤ ꯇꯧꯒꯦꯔꯥ? ꯍꯧꯖꯤꯛ
ꯆꯤꯛꯇꯣ ꯈꯟꯗꯦ ꯍꯥꯏꯗꯤ ꯑ ꯃꯈꯥꯇ ꯀꯧꯔꯒ ꯀꯛꯀꯒ ꯏꯁꯤꯡꯂꯧꯒꯦ ꯑꯗꯨꯝꯃꯥꯏꯅ ꯂꯩꯌꯦ꯫
ꯑꯣ ꯆꯥꯛ ꯆꯥꯥꯛ꯫
ꯏꯁꯤꯡ ꯂꯩꯇ꯭ꯔꯦ ꯍꯣꯏ ꯆꯥꯛ ꯆꯥꯔꯦ ꯍꯧꯖꯤꯛ꯫ ꯆꯥꯛꯆꯔꯒ ꯑꯗꯨꯝ ꯃꯄꯜꯗ ꯊꯣꯛꯂꯛꯒ ꯑꯗꯨꯝꯕꯅ ꯂꯩꯌꯦ꯫
ꯑꯣ ꯐꯖꯅ ꯆꯥꯕ꯭ꯔꯣ ꯐꯖꯅ
ꯅ ꯁꯤꯗ ꯏꯅꯥꯎꯅꯨꯄꯤꯅ ꯏꯅꯥꯎꯅꯨꯄꯤ ꯃꯤ ꯑꯃꯅ ꯊꯣꯡꯉꯦ ꯑꯗꯨ ꯐꯖꯅ ꯆꯥꯈ꯭ꯔꯦꯗ꯫ ꯍꯥꯎꯋꯦ ꯍꯧꯔꯒ ꯀꯣ ꯐꯖꯅ ꯆꯠꯈ꯭ꯔꯦ ꯃꯥꯅ ꯎꯝ ꯑꯣ ꯀꯝꯁꯨ ꯊꯨꯝꯃꯦ ꯑꯗꯨꯒ ꯏꯔꯣꯝꯕꯁꯨ ꯊꯨꯝꯃꯦ ꯃꯥꯅ ꯑꯗꯨ ꯈꯨꯠꯇꯣ ꯌꯥꯝ ꯆꯥꯈ꯭ꯔꯦ ꯉꯁꯤꯗꯣ ꯂꯣꯏꯅꯃꯛ ꯑ ꯃꯤ ꯑꯇꯩꯗꯤ ꯑꯩꯈꯣꯏꯒꯤ ꯕꯦꯁꯤꯜꯗꯨꯀꯣ ꯀꯣꯝꯄꯥꯇꯥ ꯆꯠꯇꯨ ꯐꯤꯅꯤꯁ ꯑꯣꯗꯦ ꯑꯗꯨ ꯑꯣꯏꯔꯁꯨ ꯅ ꯂꯣꯏꯅꯥ ꯆꯠꯈ꯭ꯔꯦ ꯆꯥꯛꯁꯨ ꯌꯥꯝ ꯂꯣꯏꯔꯦ ꯂꯣꯏꯅ
ꯑ
ꯂꯩꯇ꯭ꯔꯦ ꯍꯧꯖꯤꯛꯛꯇꯨ
ꯑꯣ ꯐꯖꯥꯅ ꯆꯥꯛ ꯆꯥꯕꯗꯤ ꯐꯕꯅꯦꯕꯥ
ꯍꯣꯏ ꯉꯁꯤꯗꯣ ꯐꯖꯅ ꯆꯥꯔꯦ
ꯎꯝ ꯍꯧꯖꯤꯛ ꯀꯥꯟꯗꯤ ꯐꯖꯅ ꯆꯥꯏꯑꯦꯕ ꯎꯝ ꯎꯝ ꯅꯥꯅꯤꯡꯗꯦꯀꯣ ꯑꯗꯨꯒꯤ ꯐꯖꯅ ꯆꯥꯏꯌꯦ ꯑꯩꯁꯨ ꯅꯥꯕꯗꯨꯨꯀꯣ ꯌꯥꯝ ꯁꯤ ꯌꯥꯝ ꯀꯣ ꯈꯔ ꯌꯦ ꯈꯔ ꯀꯥꯈ꯭ꯔꯦꯀꯣ
ꯍꯣꯏ ꯅꯪꯒꯤ ꯐꯣꯇꯣ ꯌꯦꯟꯕꯗꯣ ꯑꯦ ꯍꯣꯏ ꯈꯔ ꯈꯤꯇꯪꯗꯣ ꯒꯦꯡ ꯇꯧꯋꯦ ꯑꯗꯨꯒ ꯎꯑꯦ ꯑꯗꯨꯅꯥ ꯐꯔꯦ ꯑꯗꯨꯑꯣꯏꯔꯁꯨ ꯍꯧꯖꯤꯛꯁꯨ ꯈꯔ ꯒꯦꯟ ꯇꯧꯄꯗꯨ
ꯑꯦ ꯑꯣ ꯅꯦꯛ ꯀꯨꯨꯝꯕꯁꯨ ꯀꯣ
ꯍꯣꯏ ꯍꯣꯏ
ꯈꯣꯡꯒꯨꯝꯕꯁꯨ ꯌꯥꯝ ꯆꯥꯈ꯭ꯔꯦ ꯍꯥꯏꯌꯦ ꯑꯗꯨꯒꯥ ꯖꯤꯟꯁꯀꯨꯝꯕꯁꯨꯀꯣ ꯑꯩꯒꯤ ꯂꯣꯡꯄꯦꯟꯒꯨꯝꯕꯁꯨ ꯑꯣ ꯇꯥꯏꯠ ꯑꯣꯏꯈ꯭ꯔꯦ
ꯍꯣꯏ ꯑꯗꯨꯅ ꯐꯔꯦ ꯑꯃꯨꯛꯒ ꯆꯥꯔꯣꯀꯣ ꯐꯖꯅ ꯆꯥꯛ ꯆꯥꯔꯣ ꯑꯗꯨꯑꯣꯏꯔ
ꯐꯖꯅ ꯆꯥꯔꯦ
ꯐꯖꯅ ꯆꯗ꯭ꯔꯥꯗꯤ ꯍꯣꯏ ꯅꯥꯏ ꯅꯥꯏꯌꯦꯅꯦ
ꯍꯣꯏ ꯐꯖꯅ ꯆꯥꯏꯍꯦ
ꯍꯣꯏ ꯑꯁꯤꯗꯒꯤ ꯏꯅꯥꯎ ꯅꯨꯄꯤ ꯃꯌꯥꯝ ꯑꯃꯥ ꯂꯩꯌꯦ ꯑꯗꯨ ꯃꯥꯗꯨ ꯏꯃꯥ ꯁꯤ ꯈꯇꯥ ꯂꯩꯌꯦ ꯍꯧꯖꯤꯛ
ꯍꯥꯍꯥ ꯑꯍꯥ
ꯃꯥꯁꯨ ꯌꯥꯝꯅꯥ ꯐꯦꯠ ꯑꯣꯏꯈ꯭ꯔꯦ ꯑꯗꯨꯅꯦ ꯏꯃꯥꯀꯤ ꯁꯦꯞꯀꯨꯝꯕ ꯂꯩꯌꯦ ꯍꯧꯖꯤꯛ ꯑꯁꯤꯗꯥ
ꯎꯝ ꯐꯖꯅ ꯆꯥꯛ ꯆꯥꯕꯗꯤ ꯌꯥꯅꯤꯕ
ꯍꯣꯏ ꯍꯣꯏ
ꯎꯝ ꯑꯩꯗꯤ ꯍꯧꯖꯤꯛꯀꯥꯟ ꯐꯣꯔꯇꯤ ꯐꯥꯏꯚ ꯂꯩꯌꯦꯀꯣ ꯑꯩꯗꯤ ꯐꯤꯐꯇꯤ ꯏꯅꯤꯅꯦꯕ ꯐꯤꯐꯇꯤ ꯀꯣ
ꯑꯩꯅ ꯅꯪꯗꯥ ꯀꯦꯖꯤ ꯇꯔꯥ ‍ꯍꯦꯜꯂꯦꯍꯦ
ꯇ꯭ꯔꯥꯟꯁꯐꯔ ꯇꯧꯕꯥꯗꯤ ꯐꯥꯒꯤꯅꯤ ꯀꯣ
ꯍꯣꯏ ꯑꯗꯨ ꯑꯩꯅꯥ ꯇ꯭ꯔꯥꯐꯔꯠ ꯇ꯭ꯔꯥꯟꯁꯐꯔ ꯇꯧꯔꯁꯨ ꯌꯥꯏ ꯑꯗꯨꯕꯨꯗꯤ ꯑꯥꯏꯅ ꯅꯪꯉꯣꯟꯗꯥ ꯀꯦꯖꯤ ꯃꯪꯉꯥ ꯇꯥꯔꯨꯛꯁꯨ ꯑꯩ ꯄꯤꯒꯅꯤ ꯐꯔꯤꯗꯥ ꯀꯔꯤꯁꯨ ꯂꯧꯔꯣꯏ ꯂꯧꯔꯣꯏ ꯑꯩꯗꯤ ꯀꯔꯤꯁꯨ ꯂꯣꯏ ꯂꯣꯟ ꯂꯣꯗꯦ ꯑꯗꯣ ꯐ꯭ꯔꯤꯗ ꯄꯤꯒꯦ
ꯎꯝ ꯑꯥꯗꯨꯗꯤ
ꯑꯗꯨ ꯑꯣꯏꯔꯥꯗꯤ ꯎꯄꯥꯏ ꯂꯩꯇꯦ ꯄꯤꯕꯥ ꯌꯥꯗꯦ
ꯍꯣꯏꯍꯦ
ꯅꯠꯇ꯭ꯔꯥꯗꯤ ꯏ ꯒꯨꯝꯕ ꯑꯗꯨꯝꯍꯥꯏꯅꯥ ꯄꯤꯕ ꯌꯥꯏ ꯑꯗꯨꯃꯥꯗꯤ ꯑꯩꯁꯨ
ꯍꯣꯏ ꯄꯤꯕꯗꯤ ꯌꯥꯒꯤꯅꯤꯀꯣ
ꯍꯣꯏ ꯄꯤꯕꯥ ꯁꯦꯛ ꯀꯨꯨꯝꯕꯥꯁꯨ ꯄꯤꯕꯥꯌꯥꯏ ꯑꯗꯨꯗꯤ ꯐꯖꯥ ꯐꯔꯦ ꯑꯗꯨ ꯑꯣꯏꯔꯥꯗꯤ ꯑꯩꯅꯥ ꯑꯃꯨꯛ ꯍꯦꯟꯅꯥ ꯄꯤꯕꯤꯅꯤ ꯅꯥꯈꯣꯏꯗꯥ ꯅꯪꯉꯣꯟꯗꯥꯁꯨ ꯄꯤꯒꯤꯅꯥ ꯅꯪꯒꯤ ꯏꯅꯥꯎꯅꯨꯄꯤ ꯑꯃꯥꯗꯁꯨ ꯑꯩ ꯄꯤꯒꯤꯅꯤ
ꯍꯣꯏ ꯂꯣꯏꯅꯥꯃꯛ ꯄꯤꯔꯣ
ꯏꯆꯦꯒꯤ ꯑꯉꯥꯡꯗꯥꯁꯨꯨ ꯄꯤꯒꯅꯤ ꯑꯩꯗꯤ
ꯏꯆꯦꯒꯤ ꯏꯆꯦꯒꯤ ꯑꯉꯥꯡꯗꯥ ꯄꯤꯔꯣ ꯈꯔꯥ
ꯍꯣꯏ ꯄꯤꯕ ꯌꯥꯏꯔꯗꯗꯤ ꯄꯤꯒꯅꯤ ꯂꯣꯏꯅꯃꯛ ꯑꯩꯉꯣꯟꯗ ꯂꯩꯌꯦ ꯌꯥꯝ ꯂꯩꯌꯦ
ꯑꯗꯨ ꯍꯜ ꯅꯪꯒꯤꯗꯁꯨ ꯎꯝ ꯅꯪꯒꯤ ꯗ ꯗ ꯅꯥꯒꯤ ꯗ ꯗꯒꯤ ꯅꯦꯠꯐꯤꯎ ꯅꯦꯠꯐꯤꯎꯗꯣ ꯑꯦꯜ ꯑꯦꯜꯗꯁ ꯇꯣ ꯑꯦꯜꯗꯦꯁꯨ ꯈꯥꯔ ꯄꯤ ꯈ꯭ꯔꯣ ꯍꯥ ꯍꯥ ꯍꯥ ꯌꯝ ꯃꯁꯨ
ꯐꯁ ꯐꯁ ꯈꯠ ꯅꯠꯇꯦ ꯐꯁꯀ ꯈꯠꯇꯥ ꯅꯠꯇꯦ ꯎꯝ ꯊꯠ ꯒꯨꯁꯨꯅꯦ
ꯎꯝ ꯎꯝ
ꯅꯨꯄꯤ ꯑꯗꯨ ꯅꯨꯄꯤꯁꯨ ꯌꯥꯝꯅ ꯄꯤꯌꯦꯑꯗꯨ ꯄꯨꯔ ꯁꯪꯒꯤꯁꯨ ꯌꯥꯝꯅ ꯊꯤꯡꯍꯧꯋꯦꯀꯣ
ꯎꯝ ꯎꯝ ꯎꯝ
ꯂꯥꯁ ꯑꯗꯨꯒ ꯁꯦꯀꯦꯟꯗꯨ ꯌꯥꯏ
ꯎꯝ ꯎꯝ ꯐꯥꯔꯁ ꯁ ꯊꯥꯔꯠ ꯗꫭ ꯈꯥ ꯄꯤꯔꯣ
ꯍꯣꯏ ꯐꯁꯒ ꯁꯒꯁ ꯁꯥꯔ ꯇꯣ
ꯐꯥꯔꯁꯒꯤ ꯏꯌꯥꯔꯗꯨ ꯀꯌꯥꯃꯨꯛꯁꯨ ꯆꯥꯎꯕ꯭ꯔꯥꯈꯣ
ꯌꯥꯝ ꯆꯥꯎꯋꯦꯀꯣ ꯅꯪꯒꯤꯗꯨ ꯄꯤ ꯀꯦꯛꯀꯨ ꯑꯅꯦꯔ ꯈꯪꯗꯤꯌꯦ ꯌꯦꯛꯒꯨꯝ ꯃꯥꯜꯂꯦꯀꯣ
ꯍꯣꯏ ꯍꯣꯏ
ꯌꯥꯝ ꯆꯥꯎꯋꯦ ꯃꯥꯒꯤꯗꯨ
ꯎꯝ
ꯆꯥꯎꯋꯦꯗꯨꯗꯤ ꯈꯤꯇꯪ ꯆꯥꯎꯗꯦ ꯌꯥꯝ ꯆꯥꯎꯋꯦ ꯃꯥꯒꯤꯗꯨ
ꯍꯣꯏ
ꯑꯗꯨꯒ ꯃꯥꯒꯤ ꯐꯦꯁꯅ ꯈꯔ ꯄꯤꯌꯦ ꯑꯗꯨꯅꯦ ꯌꯥꯝꯅ ꯆꯥꯎꯋꯦ ꯎꯕꯗꯤꯀꯣ ꯌꯥꯝꯅ ꯆꯥꯎꯋꯤ
ꯍꯣꯏ ꯌꯥꯝ ꯆꯥꯎꯋꯦ
ꯑꯗꯨꯅꯦ
ꯑꯗꯨ ꯂꯥꯁꯗꯨ ꯌꯥꯝ ꯅꯨꯡꯁꯤꯌꯦꯀꯣ ꯂꯁꯇꯨ ꯍꯥꯏꯗꯤ ꯂꯥꯁꯗꯨ ꯌꯥꯝ ꯅꯨꯡꯁꯤꯌꯦ ꯕꯥ ꯂꯥꯁꯇꯨ
ꯑꯩꯗꯤ ꯂꯣꯏꯅ ꯃꯛꯅꯩ ꯑꯗꯨ ꯑꯣꯏꯔꯁꯨ ꯑꯩꯗꯤ ꯍꯣꯏ ꯂꯣꯏꯅꯃꯛ ꯅꯨꯡꯟꯁꯤꯌꯦ ꯑꯗꯨ ꯑꯣꯏꯔꯁꯨꯀꯣ ꯑꯩꯒꯤꯗꯨꯀꯣ ꯇꯦꯁꯃꯦꯟꯗꯨ ꯌꯥꯝ ꯂꯩꯔꯗꯤ ꯃꯥꯗꯣ ꯑꯉꯣꯟꯗ ꯂꯣꯏꯅꯃꯛ ꯑꯉꯣꯟꯗ ꯂꯥꯛꯑꯦꯀꯣ ꯑꯗꯨꯅꯗꯤ
ꯍꯣꯏ
ꯑꯩꯒꯤ ꯑꯩꯒꯤ ꯃꯆꯥ ꯃꯜꯂꯦ ꯃꯥꯗꯨ
ꯎꯝ ꯑꯩꯗꯤ ꯋꯤꯛ ꯑꯃ ꯎꯔꯒ ꯑꯃꯨꯛ ꯅꯤꯟꯕꯗꯣ ꯅꯪꯅ ꯃꯥꯕꯨ ꯎꯝ ꯆꯥꯛꯀꯨꯝꯕ ꯀꯣ ꯄꯤꯌꯦꯕ ꯑꯗꯨ ꯃꯥꯗꯣ ꯃꯥꯒꯤ ꯎꯝ ꯃꯥꯎꯠꯇꯣ ꯑꯣꯄꯦꯟ ꯇꯣ ꯇꯧꯗꯦꯕ ꯑꯗꯨꯒ ꯅꯪ ꯅꯣꯁꯀꯣꯜ ꯇꯧꯕ ꯑꯗꯨ
ꯑꯩꯗꯤ ꯈꯪꯗ꯭ꯔꯦ
ꯌꯥꯝ ꯃꯥꯒꯤ ꯀꯣꯗ ꯑꯅꯤ ꯂꯩꯌꯦ ꯀꯣ ꯔꯥꯏꯠ ꯔꯥꯏꯠ ꯆꯦꯛ ꯆꯦꯛ ꯈꯪꯕ꯭ꯔꯥ ꯌꯥꯝ ꯄꯤꯛꯄꯗꯣ
ꯑꯗꯣ ꯃꯥꯗꯣ ꯐꯥꯔꯁ ꯃꯥꯗꯨ ꯄꯥꯟꯗꯦꯔꯒ ꯀꯥꯞꯄꯦ ꯇ꯭ꯔꯥꯏ ꯇꯧꯔꯣ ꯇ꯭ꯔꯥꯏ ꯇꯧꯔꯣ ꯑꯗꯨꯒꯨꯝꯕ ꯃꯗꯨ ꯑꯣ ꯇꯥꯅꯤꯡꯗ꯭ꯔꯗꯅ ꯀꯞꯄꯦꯀꯣ ꯃꯥꯗꯨ
ꯎꯝ
ꯎꯝ ꯅꯨꯡꯁꯤꯌꯦ ꯑꯩꯒꯤ ꯑ ꯅꯪꯒꯤ ꯏꯆꯥꯅꯨꯄꯤ ꯅꯪꯒꯤ ꯏꯆꯦꯒꯤ ꯃꯆꯥꯁꯨ ꯌꯥꯝꯅ ꯅꯨꯡꯁꯤꯌꯦꯀꯣ ꯃꯥꯁꯨ
ꯍꯣꯏ
ꯑꯗꯨꯒ ꯃꯥꯗꯨ ꯌꯥꯝꯅ ꯆꯥꯎꯔꯦ ꯍꯧꯖꯤꯛꯇꯨ
ꯍꯣꯏ
ꯌꯥꯝ ꯆꯥꯎꯔꯦ ꯃꯥꯗꯣ ꯍꯧꯖꯤꯛꯇ ꯑꯉꯥꯡꯗꯨ ꯑꯉꯥꯡ ꯒꯤ ꯃꯁꯛꯗꯨ ꯎꯗ꯭ꯔꯦ ꯃꯉꯣꯟꯗ
ꯍꯣꯏ ꯃꯥꯗꯨ ꯁꯤꯛꯁ ꯃꯟꯠ ꯁꯦꯚꯦꯟꯒꯨꯝꯕꯗꯤ ꯌꯥꯝ ꯀꯣ ꯃꯥꯒꯤ ꯐꯦꯁꯀꯨꯝꯕꯗꯣ ꯈꯔ ꯀꯌꯥ ꯍꯥꯏꯁꯤꯔꯥ ꯀꯌꯥ ꯎꯝ
ꯍꯣꯏ
ꯃꯣꯇꯤ ꯑꯣꯏꯍꯜꯂꯒ ꯍꯪꯑꯣ ꯍꯣꯏ
ꯍꯣꯏ ꯑꯗꯨꯅꯦ
ꯎꯝ
ꯃꯥꯖꯨ ꯑꯉꯥꯡꯒꯤ ꯃꯇꯝꯗꯨ ꯎꯝ ꯀꯩ ꯍꯥꯏꯕ
ꯊꯨꯏꯅ ꯆꯥꯎꯈ꯭ꯔꯦꯀꯣ ꯃꯥꯗꯣ
ꯊꯨꯅ ꯆꯥꯎꯔꯦ ꯍꯣꯏ ꯑꯉꯥꯡ ꯒꯨꯝꯕꯗꯨ ꯃꯇꯝꯗꯨ ꯍꯤꯞꯄꯝꯃꯦ ꯃꯥꯗꯣ
ꯍꯣꯏ
ꯊꯨꯅ ꯆꯥꯎꯈ꯭ꯔꯦ ꯃꯥꯗꯨ
ꯍꯣꯏ ꯑꯗꯨꯒꯤ ꯃꯥꯗꯣ ꯑꯣ ꯑꯣ ꯑꯍꯟꯒꯤ ꯑꯣꯏꯈ꯭ꯔꯦꯕ ꯍꯧꯖꯤꯛ ꯀꯥꯟꯗꯤ ꯋꯥꯔꯤ ꯑ ꯐꯣꯟꯁꯨ ꯋꯥꯔꯤ ꯁꯥꯗꯕ ꯑꯗꯨꯒꯤ ꯃꯗꯨꯀꯣ ꯑꯗꯨꯝ
ꯑꯗꯨ ꯃꯗꯨ ꯌꯥꯝꯅ ꯁꯃꯥꯔꯠ ꯁꯨꯝ ꯁꯃꯥꯔꯠ ꯑꯣꯢꯌꯦꯀꯣ
ꯍꯣꯏ ꯄꯥꯈꯪꯉꯦꯀꯣ ꯃꯗꯣ ꯀꯔꯤ ꯀꯔꯤ ꯍꯧꯖꯤꯛ ꯍꯧꯖꯤꯛ ꯀꯔꯤ ꯀꯔꯤ ꯂꯩꯕ ꯍꯣꯏ ꯍꯣꯏ
ꯑꯩꯈꯣꯏꯅ ꯃꯗꯣ ꯑꯉꯥꯡꯅꯦ ꯑꯗꯨꯒꯨꯝꯕꯗꯨ ꯊꯥꯕꯤ ꯌꯥꯗ꯭ꯔꯦ ꯍꯧꯖꯤꯛꯇꯨ ꯃꯥꯗꯨ
ꯍꯣꯏ ꯌꯥꯝ ꯆꯥꯎꯈ꯭ꯔꯦꯀꯣ
ꯍꯣꯏ ꯑꯗꯨ ꯒꯦꯟꯁꯨ ꯌꯥꯝꯅ ꯇꯥꯛꯈ꯭ꯔꯦ ꯃꯗꯨ
ꯍꯣꯏ ꯒ꯭ꯌꯥꯟꯁꯨ ꯌꯥꯝ ꯇꯥꯏꯑꯦ
ꯎꯝ
ꯑꯗꯨꯒꯤ ꯅꯪꯒꯤꯅꯦ ꯐꯤꯌꯣꯜ ꯂꯥꯁꯇꯨ ꯃꯔꯤ ꯂꯩꯌꯦꯅꯀꯣ ꯂꯥꯁꯇꯣ ꯌꯥꯝ ꯅꯨꯡꯁꯤꯕ ꯑꯩꯗꯤ ꯎꯝ ꯋꯥꯅ ꯅꯣꯛ ꯑꯥ ꯅꯣꯛ ꯄꯥꯗꯨ ꯅꯪꯒꯤ ꯏꯄꯥꯥꯎꯕꯨ ꯃꯥꯜꯂꯦꯀꯣ ꯃꯥꯒꯤ ꯅꯣꯛ ꯄꯥꯁ ꯇꯥꯏꯜꯗꯨ ꯍꯣꯏ ꯌꯥꯝ ꯅꯨꯡꯁꯤ
ꯍꯥꯏ ꯃꯗꯨ ꯑꯗꯨꯒ ꯃꯥꯒꯤ ꯋꯥꯀꯤꯡ ꯏꯁꯇꯥꯜ ꯁꯨ ꯌꯥꯝꯅ ꯆꯞ ꯃꯥꯟꯅꯅ ꯑꯩꯒꯤ ꯎꯝ ꯑꯩꯒꯤ ꯕꯕꯥꯒꯤ
ꯏꯄꯥꯗꯣ ꯍꯣ ꯍꯣ ꯑꯣ ꯑꯣ ꯍꯣꯏ ꯑꯗꯨꯅꯦ
ꯍꯣꯏ ꯑꯗꯨꯒ ꯃꯥꯒꯤ ꯁꯝꯁꯨ ꯆꯞ ꯃꯥꯟꯅꯅꯤ ꯎꯝ
ꯃꯥꯗꯨ ꯊꯨꯏꯟꯅ ꯆꯠꯈ꯭ꯔꯦ ꯀꯣ
ꯍꯣꯏ
ꯃꯤꯟꯁ ꯍꯧꯖꯤꯛ ꯍꯧꯖꯤꯛ ꯁꯨ ꯃꯥꯗꯣ ꯅꯈꯣꯏꯒꯤ ꯌꯨꯝ ꯂꯩꯔꯒ ꯀꯣ ꯃꯥꯗꯨ ꯂꯩꯔꯦ ꯍꯥꯏꯔꯒ ꯀꯣ ꯈꯣꯏꯗꯤ ꯍꯥꯏꯗꯤ ꯑꯗꯨꯝ ꯂꯩꯕ ꯑꯃ
ꯍꯣꯏ ꯍꯣꯏ ꯍꯥ ꯃꯅꯤꯄꯨꯔꯤꯅꯦ ꯍꯥ ꯀꯗꯧꯔꯤꯒꯦ ꯅꯠꯇꯦ ꯅꯨꯄꯤ ꯑꯁꯤ ꯂꯣꯏꯔꯗꯤ ꯑꯥ ꯃꯈꯥꯗ ꯆꯠꯂꯒ ꯏꯁꯤꯡ ꯂꯣꯏꯒꯦ ꯍꯣꯏ ꯏꯁ ꯅꯠꯇꯦ ꯅꯈꯣꯏꯒꯤꯗꯤ ꯍꯧꯖꯤꯛꯁꯨ ꯂꯩꯌꯦ ꯑꯩꯈꯣꯏ ꯂꯩ ꯇ꯭ꯔꯦ ꯑꯗꯨꯅ ꯍꯥꯏꯕꯅꯤ ꯅꯈꯣꯏꯒꯤꯗꯤ ꯍꯧꯖꯤꯛꯁꯨ ꯂꯩꯌꯦ ꯑꯗꯨꯒ ꯑꯩꯒꯤꯗꯨ ꯂꯩꯇ꯭ꯔꯤ ꯍꯣꯏ ꯆꯞ ꯑꯩꯉꯣꯟꯗ ꯍꯣꯏ ꯍꯣꯏ ꯀꯗꯥꯏꯗ ꯀꯥꯉꯟ ꯑꯥ ꯀꯉꯟꯗ ꯇꯥꯕ꯭ꯔꯣ
ꯀꯩ ꯇꯧꯒꯦꯔꯥ ꯅꯪꯗꯤ
ꯅꯠꯇꯦ ꯃꯥꯅꯥ ꯍꯥꯏꯔꯒ ꯎꯝ ꯅꯪꯉꯣꯟꯗ ꯑꯣꯏꯔꯁꯤꯡꯉꯦ ꯑꯗꯨꯝ ꯍꯥꯏꯌꯦ
ꯑꯣ ꯑꯣ
ꯑꯗꯨꯅ ꯑꯩꯅ ꯍꯥꯏꯕ ꯈꯔ ꯅꯥꯏꯈꯣ ꯑꯩ ꯑꯁꯤ ꯂꯣꯏꯔꯗꯤ ꯑꯩꯗꯤ ꯑꯥ ꯃꯈꯥꯗ ꯆꯠꯂꯒ ꯏꯁꯤꯡꯂꯧꯒꯦ ꯃꯉꯣꯟꯗ ꯑꯩꯒꯤ ꯄꯥꯔ꯭ꯠꯅꯔ ꯇꯧꯔꯒ ꯆꯠꯂꯣ ꯑꯗꯨꯝꯅ ꯍꯥꯏꯕꯅꯤ ꯑꯩꯅ
ꯃꯥꯗꯨ ꯅꯁꯥꯏ ꯑꯣ ꯇꯦꯟ ꯃꯤꯅꯤꯠꯁ ꯀꯨꯝꯕ ꯎꯝ ꯋꯦꯠ ꯇꯧꯈ꯭ꯔꯣ ꯍꯥꯏꯕ ꯑꯗꯨꯒꯤ ꯑꯩꯅ ꯅꯕꯨ ꯀꯣꯜ ꯇꯧꯕ
ꯑꯣ ꯃꯥꯁꯨ ꯃꯥꯏꯒꯤ ꯏꯆꯥꯅꯨꯄꯤ ꯃꯥ ꯀꯣ ꯑꯗꯣ ꯃꯉꯣꯟꯗ ꯋꯥꯔꯤ ꯁꯥꯟꯅꯩ ꯑꯗꯨꯅꯦ ꯍꯧꯖꯤꯛꯀꯥꯟꯗꯨꯀꯣ ꯌꯥꯝ ꯕꯤꯖꯤ ꯑꯣꯏꯈ꯭ꯔꯦ ꯑꯩꯈꯣꯏꯒꯤ ꯍꯣꯁꯇꯦꯜ ꯑꯗꯨꯝꯅ ꯋꯥꯔꯤ ꯁꯥꯕꯗ ꯀꯣꯜ ꯁꯦꯟꯇꯔ ꯃꯥꯜꯂꯦ ꯍꯧꯖꯤꯛꯇꯤ ꯑꯃꯅ ꯀꯣꯔꯅꯔ ꯁꯥꯏꯇ ꯑꯃꯥ ꯂꯩꯒꯅꯤ ꯑꯃꯅ ꯃꯤꯗꯠ ꯇꯩꯕꯅꯦ ꯑꯃꯅꯥ ꯀꯣꯂꯦꯠꯇ ꯑꯃꯥ ꯑꯣꯏꯔꯗꯤꯀꯤꯀꯣ